ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯎꯝ ꯍꯜꯂꯣ ꯈꯦ ꯁꯤ ꯌꯥꯝ ꯎꯝ ꯍꯜꯂꯣ
ꯍꯜꯂꯣ
ꯑꯧ ꯇꯥꯗꯕ꯭ꯔꯥ
ꯇꯥꯏꯌꯦ ꯑꯩꯗꯤ ꯅꯪꯅ ꯍꯥꯏꯕꯗꯨ ꯇꯥꯏꯌꯦ
ꯅꯪꯅ ꯉꯥꯡꯕꯗꯨ ꯀꯨꯔꯤꯁꯨ ꯇꯥꯗꯦ ꯑꯩ ꯍꯜꯂꫭ ꯍꯜꯂꫭ ꯇꯧꯔ ꯂꯩꯕꯅꯦ
ꯑꯣ ꯍꯧꯖꯤꯛꯇꯤ ꯇꯥꯔꯕꫭ
ꯎꯝ ꯇꯥꯈ꯭ꯔꯦ꯫
ꯑꯣ ꯑꯩ ꯅꯦꯠ ꯑꯣꯟ ꯇꯧꯔꯒ ꯇꯥꯗꯕ ꯍꯧꯖꯤꯛ ꯑꯃꯨꯛ ꯋꯥꯏꯐꯥꯏ ꯀꯅꯦꯛ ꯇꯧꯔꯒ ꯑꯃꯨꯛ ꯇꯥꯕ ꯍꯣꯏ
ꯎꯝ꯫
ꯇꯥꯏ ꯏꯅꯦ ꯑꯗꯨꯒꯤꯅꯦ ꯇꯥꯏ ꯇꯥꯏ ꯍꯥꯏꯕꯁꯦ
ꯍꯣꯏ ꯑꯩꯁꯨ ꯈꯨꯝꯃꯒ ꯂꯩꯕꯅꯤ ꯑꯗꯨ ꯅꯪ ꯇꯥꯗꯕ
ꯎꯝ ꯆꯥꯛ ꯏꯟꯁꯥꯡ ꯊꯣꯡꯕ ꯍꯧꯗ꯭ꯔꯦ
ꯎꯝ ꯊꯣꯡꯈ꯭ꯔꯦ ꯉꯁꯥꯏ ꯏꯃꯥꯅ ꯃꯨꯟꯈ꯭ꯔꯦ
ꯑꯁ ꯉꯜꯂꯤꯅꯦ
ꯑꯩꯗꯣ ꯉꯁꯤꯗꯣ ꯏꯊꯟꯅ ꯍꯧꯒꯠꯄꯅꯦꯕ ꯑꯥ ꯄꯨꯡ ꯑ ꯇꯨ ꯑꯥ ꯄꯨꯡ ꯑꯍꯨꯝ ꯊ꯭ꯔꯤꯗ ꯑꯂꯥꯝ ꯊꯝꯃꯒ
ꯎꯝ꯫
ꯍꯧꯒꯠꯂꯒ ꯑꯩꯗꯨ ꯑꯥ ꯕꯣꯜ ꯌꯦꯡꯉꯒ ꯂꯩꯈ꯭ꯔꯦ ꯇꯤꯚꯤ ꯊꯥꯔꯒ
ꯎꯝ꯫
ꯑꯗꯨ ꯑꯩꯅ ꯂꯥꯎꯕꯗ ꯏꯃꯥꯈꯣꯏꯁꯨ ꯑꯗꯨꯝ ꯍꯧꯒꯠꯈ꯭ꯔꯦ
ꯑꯣꯝ ꯔꯥꯎꯟ ꯁꯤꯛꯁꯇꯤꯟ ꯎꯆꯤꯟ ꯅꯆꯤꯟ ꯆꯪꯈ꯭ꯔꯦ ꯑꯥꯔꯖꯦꯟꯇꯤꯅꯥꯈꯣꯏꯁꯨ
ꯎꯝ ꯑꯗꯣ ꯑꯁ ꯑꯩꯗꯤ ꯑꯥꯔꯖꯦꯟꯇꯤꯅꯥ ꯍꯣꯏꯗꯣ ꯌꯥꯝ ꯁꯄꯣꯔꯠ ꯇꯧꯋꯦ
ꯑꯣ ꯑꯆꯥ ꯑꯆꯥ ꯌꯥꯝ ꯐꯩꯅꯦ
ꯑꯇꯩꯈꯣꯏꯗꯤ ꯌꯦꯡꯕ ꯍꯩꯇꯦ
ꯎꯝ ꯎꯝ ꯑꯗꯣ ꯑꯥꯔꯖꯦꯟꯇꯤꯅꯥ ꯑꯩꯈꯣꯏ ꯉꯝꯗ꯭ꯔꯥꯗꯤ ꯀꯞꯈ꯭ꯔꯥꯅꯤꯅꯦ ꯑꯗꯨꯗꯤꯀꯣ
ꯑꯥ ꯉꯁꯤꯐꯥꯎ ꯀꯞꯀꯦ ꯇꯧꯕꯅꯦ
ꯑꯥ ꯆꯥ ꯆꯥ ꯌꯥꯝ ꯐꯩꯅꯦ ꯌꯥꯝ ꯁꯞꯄꯣꯔꯠ ꯌꯥꯝ ꯇꯧꯏꯅꯦ
ꯁꯞꯄꯣꯔꯠ ꯌꯥꯝ ꯇꯧꯋꯦ ꯍꯣꯏ ꯅꯍꯥꯟ ꯑ ꯂꯥꯁ ꯂꯥꯁ ꯂꯥꯁ ꯏꯌꯥꯔꯒꯤ ꯋꯥꯔꯜ ꯀꯞꯇꯣ
ꯎꯝ
ꯑꯗꯨꯁꯨ ꯑꯁ
ꯎꯝ
ꯈꯪꯗꯦ ꯑꯗꯨꯝ ꯅꯨꯡꯁꯤꯕ ꯃꯣꯏꯗꯣ
ꯎꯝ ꯎꯝ ꯎꯝ ꯈꯪꯗꯦꯅꯦ ꯃꯦꯁꯤꯁꯦ ꯀꯔꯤ ꯃꯉꯣꯏ ꯂꯩꯕꯖꯥꯠꯔꯥ
ꯑꯥ ꯐꯕꯅꯦꯗ ꯃꯦꯁꯤ ꯁꯞꯄꯣꯔꯠ ꯈꯣꯢꯗꯤ
ꯎ ꯃꯦꯁꯤ ꯁꯞꯄꯣꯔꯠ ꯇꯧꯕꯁꯤꯡꯁꯤ ꯃꯤꯗꯤ ꯈꯔ ꯅꯦꯝꯒꯜꯂꯦ ꯍꯥꯏ
ꯅꯦꯝꯗꯦꯍꯦ ꯑꯋꯥꯡꯕ ꯈꯣꯏꯁꯨ ꯑꯈꯣꯏ ꯁꯤꯗ ꯋꯥꯡꯕ ꯈꯣꯏꯁꯨ ꯇꯧꯋꯦ
ꯑꯣ ꯍꯥ ꯑꯈꯣꯏ ꯏꯁꯇꯥꯐ ꯅꯨꯄꯥ ꯑꯃ ꯖꯤꯝ ꯆꯠꯁꯦ ꯍꯥꯏꯅ ꯀꯧꯕ ꯂꯥꯛꯄꯅꯦ ꯑꯗꯣ ꯑꯩꯗꯤ ꯕꯣꯜ ꯌꯦꯡꯉ ꯂꯩꯕꯩ ꯆꯠꯇ꯭ꯔꯦ
ꯎꯝ ꯑꯣ ꯅꯪꯁꯨ ꯖꯤꯝ ꯁꯅꯕ꯭ꯔꯥ
ꯍꯣꯢ ꯕꯣꯜ ꯌꯦꯡꯕꯒꯤ ꯊꯠꯇ꯭ꯔꯦ ꯅꯪꯁꯦ ꯎꯝ ꯎꯝ ꯍꯥꯏꯔꯣ ꯍꯥꯏꯔꯣ
ꯑꯈꯣꯏꯁꯤꯅ ꯑꯟꯇꯤꯒ ꯑꯪꯀꯜꯗꯣ ꯃꯣꯏ ꯑꯅꯤꯁꯨ ꯑꯗꯨꯝ ꯆꯠꯂꯦꯕ ꯑꯌꯨꯛ ꯉꯟꯇꯥꯅ
ꯑꯣ ꯑꯣ ꯑꯣ ꯃꯣꯏꯅ ꯀꯔꯤ ꯖꯤꯝꯗ ꯆꯠꯄ꯭ꯔ
ꯃꯣꯏꯗꯣ ꯃꯣꯏꯅ ꯁꯤ ꯀꯛꯆꯤꯡꯒꯤꯗꯣ
ꯑꯣ ꯀꯛꯆꯤꯡꯒꯤ
ꯎꯝ
ꯑꯣ ꯑꯣ ꯑꯗꯨꯗꯤ ꯌꯥꯝ ꯂꯥꯞꯅꯔꯦꯅꯦ ꯈꯣꯏ ꯑꯈꯣꯏꯒ ꯍꯥꯏꯔꯗꯤ
ꯂꯥꯞꯅꯩꯕ
ꯎꯝ
ꯑꯥꯢ
ꯈꯣꯏꯅ ꯁꯤ ꯃꯥꯎꯇꯦꯟ ꯈꯪꯕ꯭ꯔ
ꯃꯝꯊꯤꯟ
ꯃꯥꯥꯎꯟꯇꯦꯟ ꯖꯤꯝ
ꯃꯥꯎꯟꯇꯦꯟ ꯖꯤꯝ
ꯎꯝ
ꯀꯔꯤꯖ ꯀꯔꯤ ꯖꯒꯥꯗꯔꯣ
ꯏꯝꯐꯥꯜꯅ
ꯑ ꯈꯪꯗꯦ
ꯎꯝ
ꯑꯣ ꯅꯣꯏꯁꯦ ꯑꯗꯨꯔꯣꯝꯗꯩꯅꯦꯕꯀꯣ
ꯎꯝ ꯍꯣꯏ ꯑꯩꯈꯣꯏ ꯇꯨ ꯆꯥꯟꯗꯦꯜ ꯂꯣꯝꯗ꯫
ꯎꯝ ꯆꯥꯟꯗꯦꯜ ꯆꯥꯟꯗꯦꯜ ꯗꯤꯁꯇ꯭ꯔꯤꯛ ꯀꯣ꯫
ꯑꯥ꯫
ꯑꯠꯆꯥ ꯑꯣ꯫ ꯐꯩꯅꯦ ꯑꯗꯨꯔꯣꯝꯗꯁꯨ ꯑꯪ ꯅꯣꯏ ꯎꯪ ꯉꯥꯄ꯭ꯔꯨꯝ ꯐꯥꯕ ꯃꯤ ꯂꯩꯔꯝꯒꯅꯤꯀꯣ ꯑꯗꯨꯔꯣꯝꯗ꯫
ꯐꯥꯕꯅꯤ ꯍꯣꯏ ꯑꯩꯈꯣꯏ ꯈꯨꯟꯗꯁꯨ ꯌꯥꯝ ꯂꯩꯕꯅꯤ꯫
ꯑꯈꯣꯏ ꯌꯨꯝ ꯕꯔꯥꯗ ꯂꯩꯔꯝꯕ ꯈꯣꯏꯗꯣ ꯑꯗꯨꯔꯣꯝꯗ ꯃꯌꯨꯝꯗꯨ ꯇ꯭ꯔꯥꯟꯁꯐꯔ ꯇꯧꯈ꯭ꯔꯕꯅꯦ꯫ ꯏꯁꯤꯡꯗꯤ ꯈꯔ ꯐꯪꯕ ꯋꯥꯏ ꯍꯥꯏ ꯃꯣꯏ ꯈꯨꯟꯗꯣ꯫
ꯃꯣꯏ ꯈꯨꯟꯗꯣ꯫
ꯎꯝ꯫
ꯑꯈꯣꯏꯔꯣꯝꯗꯔꯥ꯫
ꯆꯥꯟꯗꯦꯜ ꯗꯤꯁꯇ꯭ꯔꯤꯛ ꯊꯤꯡꯉꯦ ꯍꯥꯏ ꯃꯣꯏꯁꯨ ꯑꯗꯨ ꯃꯣꯏ
ꯎꯝ꯫
ꯍꯥꯟꯅꯗꯤ ꯃꯣꯏꯁꯦ ꯀꯩꯅꯣꯅꯦ ꯇꯥꯡꯈꯨꯜꯅꯦꯕꯀꯣ
ꯑꯥꯎ
ꯃꯣꯏ ꯇꯥꯡꯈꯨꯜꯍꯣꯏꯗꯣ ꯀꯩꯅꯣ ꯁꯥꯒꯩ ꯃꯥꯟꯅꯕ ꯂꯧꯕ ꯈꯣꯠꯄ ꯇꯧꯕ ꯈꯣꯠꯄꯗꯣ ꯇꯥꯟꯊꯣꯛꯑꯦ ꯍꯥꯏꯌꯦ ꯈꯨꯟꯗꯒꯤ
ꯎꯝ ꯎꯝ ꯍꯣꯏ ꯑꯩꯈꯣꯏꯁꯨ ꯇꯥꯟꯊꯣꯛꯑꯦ
ꯎꯝ ꯑꯗꯨꯒꯤ ꯇꯥꯟꯊꯣꯛꯑꯒ ꯃꯣꯏꯗꯣ ꯑꯩꯈꯣꯏ ꯌꯨꯝꯗ ꯕꯔꯥꯗ ꯂꯩꯕꯗꯣ ꯌꯥꯝ ꯀꯨꯏꯅ ꯂꯩꯔꯝꯃꯦ
ꯅꯣꯏ ꯌꯨꯝꯗ
ꯑꯩꯈꯣꯏ ꯕꯔꯥ ꯁꯥꯜꯂꯦꯕꯀꯣ
ꯑꯥ
ꯌꯥꯝ ꯀꯨꯏꯅ ꯂꯩꯔꯝꯃꯦ ꯆꯤꯟꯕ꯭ꯔꯥ
ꯑꯍꯝ ꯑꯗꯨꯒꯤ ꯃꯣꯏꯗꯣ ꯃꯣꯏꯗꯤ ꯁꯤꯗ ꯂꯩꯕ ꯃꯇꯝꯗ ꯉꯥꯄꯨꯝ ꯌꯥꯝ ꯐꯥꯕꯅꯦꯕ ꯀꯤꯂꯣ ꯇꯔꯨꯛ ꯇꯔꯦꯠ ꯁꯨꯃꯥꯏꯅꯀꯣ ꯈꯣꯏꯗ ꯈꯣꯏꯇꯦꯛ ꯈꯣꯏꯇꯦꯛꯇ
ꯎꯝ
ꯑꯥ ꯄꯩꯁꯥ ꯇꯥꯟꯕ ꯌꯥꯝ ꯀꯜꯂꯣ ꯄꯩꯁꯥ ꯇꯥꯟꯕ ꯌꯥꯝ ꯀꯜꯂꯣ ꯌꯨꯝ ꯁꯥꯅꯤꯡꯉꯥꯏ
ꯌꯨꯝ ꯂꯩꯇꯕ
ꯌꯨꯝ ꯂꯩꯇꯕ ꯍꯥꯏꯕꯗꯤ
ꯃꯣꯏꯗꯣ ꯌꯨꯝ ꯂꯩꯇꯕ꯭ꯔꯣꯕ
ꯃꯣꯏ ꯍꯧꯖꯤꯛꯇꯤ ꯃꯣꯏꯗꯤ ꯆꯥꯟꯗꯦꯜꯔꯣꯝꯗ ꯀꯩꯅꯣ ꯇꯧꯈ꯭ꯔꯕꯅꯤꯅ ꯍꯣꯡꯈ꯭ꯔꯕꯅꯤꯅ ꯃꯣꯏ ꯌꯨꯝ ꯑꯁꯦꯡꯕ ꯂꯩꯈ꯭ꯔꯦ ꯑꯗꯨꯕꯨ ꯏꯁꯤꯡꯗꯤ ꯌꯥꯝ ꯋꯥꯏ ꯍꯥꯏ
ꯎꯝ ꯃꯣꯏ ꯋꯥꯕ ꯈꯣꯏꯁꯨ ꯂꯩꯕꯅꯦ ꯑꯗꯨ ꯑꯩꯈꯣꯏꯔꯣꯝꯗꯗꯤ ꯅꯨꯡꯉꯥꯏꯌꯦ ꯇꯨꯔꯦꯟꯗꯣ ꯌꯥꯝ ꯆꯥꯎꯅ ꯂꯩꯌꯦꯕ
ꯑꯆꯥ ꯑꯆꯥ ꯑꯩ ꯆꯅꯦꯔ ꯌꯥꯎꯕ ꯇꯨꯔꯦꯟ ꯎꯕ ꯊꯦꯡꯅꯗꯅꯦ ꯅꯣꯏꯒꯤ ꯀꯣꯏꯔꯄ ꯇꯥꯥꯔꯦ ꯅꯣꯡꯃ
ꯑꯩꯈꯣꯏꯗꯤ ꯆꯥꯟꯗꯦꯜ ꯂꯩ ꯆꯥꯟꯗꯦꯜ ꯍꯥꯏꯕꯗꯨꯁꯨ ꯆꯥꯟꯗꯦꯜꯒ ꯂꯥꯞ ꯈꯔꯗꯤ ꯂꯥꯞꯄꯦꯕꯀꯣ
ꯎꯝ
ꯑꯣ ꯑꯩꯈꯣꯏ ꯈꯨꯟꯗꯤ ꯑꯥ ꯈꯔ ꯆꯥꯎꯋꯦꯕ ꯑꯗꯨ ꯇꯨꯔꯦꯟꯒꯨꯝꯕ ꯂꯝꯒꯨꯝꯕꯗꯣ ꯌꯥꯝ ꯆꯥꯎꯋꯦ
ꯑꯣ ꯑꯣ ꯑꯣ ꯑꯩꯈꯣꯏ ꯔꯣꯡꯃꯩꯒꯤ ꯈꯨꯟ ꯇꯥꯕ ꯇꯥꯕ ꯌꯥꯝ ꯆꯥꯎꯅ ꯇꯥꯕ꯭ꯔꯥ ꯑꯗꯨꯗ
ꯑꯥ ꯈꯪ ꯇꯥꯗꯦ ꯅꯣꯏꯗꯤ ꯇꯥꯗꯦ
ꯑꯣ ꯑꯩꯗꯤ ꯅꯪ ꯀꯩꯅꯣꯔ ꯇꯥꯡꯈꯨꯜ ꯔꯣꯡꯃꯩꯔꯥ ꯈꯟꯕꯅꯤꯅꯦ
ꯅꯠꯇꯦ
ꯑꯣ ꯇꯥꯡꯈꯨꯜ ꯅꯥꯎ
ꯆꯣꯊꯦ
ꯑꯣ ꯑꯆꯥꯆꯥ
ꯇꯥꯈꯕ꯭ꯔꯥ ꯆꯣꯊꯦꯗꯣ
ꯇꯥꯏ ꯇꯥꯏ ꯑꯩꯈꯣꯏ ꯑꯩ ꯍꯥꯏꯁ꯭ꯀꯨꯜ ꯀꯥꯔꯤꯉꯩꯗ ꯑꯩꯈꯣꯏ ꯄ꯭ꯔꯤꯟꯁꯤꯄꯥꯜꯗ ꯆꯣꯊꯦ ꯑꯣꯏꯕꯅꯦ
ꯑꯩꯈꯣꯏ ꯍꯥꯏꯁ꯭ꯀꯨꯜꯗꯀꯣ ꯃꯥꯒꯤ ꯃꯃꯤꯡ ꯍꯥꯏꯔꯗꯤ ꯐꯔꯛ ꯇꯥꯏꯔꯦ ꯈꯟꯕꯀꯣ
ꯍꯣꯏ ꯃꯥꯅꯦ ꯍꯣꯏ ꯌꯥꯏ
ꯑꯗꯣ ꯅꯪꯗꯤ ꯑꯣꯝ ꯑꯣꯜ ꯀꯃꯔꯔꯥ ꯅ꯭ꯌꯨ ꯀꯃꯔꯔꯥ
ꯑꯁꯤ ꯑꯁꯤꯗꯣ
ꯎꯝ
ꯑꯥ ꯋꯥꯟ ꯋꯤꯛꯀꯨꯝꯕꯗꯤ ꯁꯨꯈ꯭ꯔꯦ
ꯑꯣ
ꯆꯥ ꯆꯥ
ꯍꯣꯏ
ꯐꯩꯅ
ꯅꯪꯗꯤ ꯀꯨꯏꯈ꯭ꯔꯕ꯭ꯔꯥ
ꯑꯩ ꯀꯩꯅꯣ ꯑꯣꯏꯕ ꯑꯩꯅ ꯔꯣꯡꯃꯩ
ꯅꯠꯇꯦ ꯁꯤ ꯌꯥꯎꯕꯗꯣ
ꯑꯣ ꯑꯩꯗꯤ ꯍꯣꯏ ꯀꯨꯏꯔꯦ ꯑꯩꯗꯤ ꯑꯩ ꯀꯨꯏꯔꯦ ꯑꯩ ꯎꯝ ꯂꯥꯁ ꯃꯟꯗꯒꯤ ꯑꯣꯏꯔꯝꯃꯅꯤ
ꯑꯗꯨꯗꯤ ꯅꯪ ꯌꯥꯝ ꯍꯩꯔꯝꯅꯤ
ꯍꯩꯇꯦꯗ ꯑꯗꯨꯝ ꯑꯩꯉꯣꯟꯗꯩ ꯍꯦꯟꯅ ꯍꯩꯕꯁꯨ ꯌꯥꯎꯋꯦ ꯅꯧꯅ ꯆꯪꯉꯛꯑꯒꯀꯣ ꯅꯧꯅ ꯆꯪꯉꯛꯑꯁꯨꯀꯣ
ꯎꯝ
ꯑꯗꯨꯕꯨ ꯑꯩ ꯑꯩꯒꯤ ꯀꯩꯅꯣ ꯑꯣꯏꯈ꯭ꯔꯕꯒꯤ ꯑꯩꯅ ꯀꯩꯅꯣ ꯇꯧꯕꯅꯤꯅ ꯏꯃꯥꯒꯤ ꯅꯝꯕꯔꯗꯣ ꯍꯥꯞꯄꯒ ꯑꯃꯨꯛ ꯇꯧꯕꯀꯣ꯫ ꯑꯩꯒꯤꯗꯤ ꯐꯨꯜ ꯑꯣꯏꯈ꯭ꯔꯦꯕ ꯐꯨꯜ ꯑꯣꯏꯈ꯭ꯔꯦ ꯍꯥꯏꯕꯗꯤ ꯑꯩꯉꯣꯟꯗꯗꯤ ꯅꯪ ꯀꯔꯤ ꯍꯥꯏꯕ꯭ꯔꯥ ꯊꯕꯛꯇꯣ ꯌꯥꯝ ꯇꯧꯅꯨ ꯋꯥꯔꯝꯒꯅꯤ ꯄꯣꯊꯥꯔꯣ ꯍꯥꯏꯅ ꯍꯥꯏꯕꯀꯣ꯫
ꯅꯪꯗꯣ ꯑꯗꯨꯝ ꯄꯉꯥꯡ ꯉꯥꯡꯉꯤꯀꯣ ꯗꯔꯣ ꯗꯔꯣ ꯗꯨꯝ꯫
ꯍꯣꯏ ꯑꯗꯨꯝ ꯄꯉꯥꯡ ꯉꯥꯡꯕꯅꯤ꯫
ꯅꯪ ꯎꯝ꯫ ꯍꯧꯖꯤꯛ ꯍꯧꯖꯤꯛꯇꯤ ꯀꯔꯤ ꯀꯔꯤ ꯍꯣꯠꯅꯔꯤꯒꯦ꯫
ꯍꯧꯖꯤꯛꯔꯣ꯫
ꯍꯣꯏ꯫
ꯑ ꯍꯧꯖꯤꯛꯇꯤ ꯀ꯭ꯔꯤꯁꯨ ꯍꯣꯠꯅꯗ꯭ꯔꯦ ꯇꯨꯏꯁꯟ ꯇꯧꯔꯒ ꯂꯩꯌꯦ꯫
ꯑꯣ꯫ ꯅꯪꯅ ꯑꯉꯥꯡꯈꯣꯏꯗꯣ ꯇꯨꯏꯁꯟ ꯇꯥꯛꯄ꯭ꯔꯣ ꯑꯉꯥꯡꯈꯣꯏꯗꯣ ꯇꯥꯛꯄꯤꯕ꯭ꯔꯥ ꯅꯠꯇ꯭ꯔꯒ ꯅꯪ ꯅꯁꯥꯅ ꯇꯨꯏꯁꯟ ꯆꯠꯄ ꯀꯣꯆꯤꯡ ꯆꯠꯄ꯭ꯔꯣ꯫
ꯑ ꯑꯩꯅ ꯇꯥꯛꯄ꯫
ꯑꯣꯖꯥꯅꯤꯅꯦꯀꯣ ꯑꯗꯨꯗꯤ ꯀꯣ꯫
ꯍꯣꯏ ꯅꯠꯇꯦ꯫
ꯎꯝ꯫
ꯑꯩꯗꯤ ꯑꯩꯒꯤ ꯃꯤꯍꯨꯟꯒ ꯑꯉꯥꯡꯈꯣꯏ ꯂꯥꯏꯔꯤꯛ ꯇꯝ ꯇꯥꯛꯄ ꯌꯥꯔꯣꯏꯗ꯫ ꯍꯥꯟꯅ ꯂꯧꯔꯝꯃꯦꯕꯀꯣ ꯋꯥꯕꯁꯤꯗꯤ ꯂꯣꯏꯔꯦ ꯆꯍꯤ ꯑꯃ ꯂꯧꯕꯁꯤ ꯑꯉꯥꯡ ꯃꯉꯥ ꯂꯧꯕꯁꯤꯀꯣ꯫
ꯏꯁ ꯇꯧꯕꯅꯤ ꯍꯣꯏ꯫
ꯍꯥꯏꯕꯅ ꯑꯃ ꯇꯧꯊꯣꯔꯛꯄꯅ ꯑꯃ ꯀꯣ꯫
ꯎꯝ꯫
ꯑꯗꯨꯒꯤ